ꯇ ꯑ
ꯔꯔꯤꯇ ꯎꯕ
ꯄꯁ ꯇꯗ
ꯊꯕꯛ ꯆꯤꯟꯕ ꯃꯥꯜꯂꯦꯅꯦ ꯂꯝꯕꯤꯗ ꯂꯩꯔꯦ ꯂꯝꯕꯤꯗ
ꯏꯔꯨꯕ ꯍꯦꯛꯂꯣꯗꯒ ꯂꯩꯦꯔꯤꯌꯦ
ꯑꯁ ꯏꯁꯨ ꯁꯔꯦꯅꯦ ꯏꯗꯨ ꯁꯤꯔꯥ ꯆꯁ
ꯏ ꯔꯖ
ꯍꯣꯔꯦꯟ ꯍꯥꯞꯕꯥ ꯇꯧꯕꯣ ꯇꯥꯔꯦ
ꯎꯝ
ꯅꯤꯅ ꯀꯣ ꯅꯞ ꯇꯧꯋꯦꯕꯀꯣ
ꯏꯔꯣ ꯏꯔꯨꯖꯠ ꯍꯒꯣ ꯁ꯭ꯋꯥꯕꯅ ꯂꯧꯔꯦꯁꯦ
ꯎꯝ ꯅꯪꯗꯤ ꯏꯔꯨꯕ꯭ꯔꯣ
ꯍꯣꯏ ꯄꯦꯂꯤꯌꯥꯔꯥꯏꯒ ꯑꯩꯈꯣꯏ ꯑꯅꯤ ꯑꯗꯨ ꯏꯔꯨꯕ ꯏꯔꯨꯕ ꯂꯣꯏꯔꯦ ꯂꯣꯏꯔꯦ
ꯑꯗꯨꯗꯤ ꯅꯨꯡꯁꯥ ꯁꯥꯕ꯭ꯔꯥ
ꯁꯥꯏꯟꯁ ꯍꯧꯖꯤꯛꯇꯁꯨꯗ꯭ꯔꯦ ꯍꯧꯖꯤꯛꯇꯛꯇꯤꯁꯗ꯭ꯔꯦ ꯎꯝ
ꯑꯩꯈꯣꯏꯔꯣꯝꯗꯗꯤ ꯅꯨꯡꯁꯥ ꯌꯥꯝ ꯁꯥꯏꯅꯤ
ꯁꯣꯁꯅ ꯁꯥꯕ ꯅꯨꯡꯉꯥꯏꯒꯅꯤ ꯋꯦꯗꯔꯁꯦ ꯆꯞ ꯆ ꯍꯧꯖꯤꯛꯀꯤ
ꯑꯗꯨ
ꯑꯩꯈꯣꯏꯒꯤꯗꯤ
ꯑ ꯑꯣꯏꯔꯣꯏꯅꯦ ꯑꯗꯨꯗꯤ ꯈꯔ ꯌꯦꯟꯁꯥꯡ ꯊꯣꯡꯉꯅꯤ
ꯑꯁ ꯈꯪ꯭ꯔꯦ ꯍꯧꯖꯤꯦ ꯑꯩ ꯌꯦꯟꯗꯦꯅ ꯊꯔꯒ ꯆ ꯐꯣꯁꯤꯔ ꯐꯥꯟꯗ ꯅꯠꯇ꯭ꯔꯗꯤ ꯀꯣꯕꯤ ꯃꯅꯥ ꯀꯨꯕꯤ ꯃꯅꯖꯁꯦ ꯂ ꯍꯧꯖꯦ
ꯁꯥ ꯑꯀꯕ ꯂꯩꯕꯗꯨ ꯆꯁꯤꯔꯥꯎ
ꯍꯣꯏ ꯑꯗꯨꯁꯨ ꯂꯩꯌꯦ ꯀꯔꯤꯒ ꯍꯥꯞꯇꯣꯏꯕ
ꯆ ꯆꯤꯈꯨꯞꯀ ꯊꯣꯡꯕ ꯌꯥꯏꯅ
ꯃꯣꯔꯅꯤꯡꯗꯁꯨ ꯔꯁꯤꯛꯈꯣ ꯍꯧꯖꯤꯛꯁꯨ ꯔꯁꯤꯛꯣ
ꯑ ꯌꯥꯔꯦ ꯑꯦꯗꯨꯗꯤ ꯎꯝ ꯑꯗꯨꯗꯤ ꯉꯁꯤꯗꯤ ꯔꯦꯁ ꯇꯧꯁ ꯉꯁꯤꯗꯤ ꯄꯨꯡ ꯕꯣꯔꯣ ꯃꯈꯥꯏꯗ ꯑꯩ ꯇꯤꯚꯤ ꯌꯦꯡꯉꯛꯄꯅꯤꯅ
ꯑꯣꯜꯂꯣ
ꯈꯨꯒꯥꯏꯒꯤꯁꯨ ꯄꯩꯁꯥ ꯊꯥꯕ ꯀꯧꯈ꯭ꯔꯦꯅꯦ ꯉꯁꯤ ꯐꯨꯠꯕꯣꯜ ꯌꯦꯡꯂꯡꯉꯒ
ꯍꯝ
ꯍꯣꯁꯄꯤꯇꯥꯜ ꯍꯌꯦꯡ ꯍꯤꯗꯥꯛ ꯀꯥꯞꯀꯗꯧꯕ ꯅꯨꯃꯤꯠꯅꯤꯀꯣ
ꯎꯝ
ꯑꯗꯨ ꯆꯠꯄ ꯃꯇꯝꯗ ꯑꯗꯨꯝ ꯊꯥꯔꯒ ꯆꯠꯄ ꯇꯥꯔꯦ ꯃꯥ ꯀꯨꯏꯔꯦ ꯂꯥꯁ ꯂꯥꯁ ꯋꯤꯛꯇꯒꯤ ꯍꯥꯏꯈꯤꯕꯗꯣ ꯁꯥꯎꯔꯒ ꯂꯩꯔꯝꯒꯅꯤ ꯃꯥꯁꯦ
ꯎꯝ ꯂꯩꯇꯕꯅꯤ ꯅꯈꯧꯔꯤ ꯇꯧꯕꯅꯤ ꯅꯪꯗ‌ꯣ ꯗꯨꯗꯤꯀ‌ꯣ
ꯑꯩ ꯀꯧꯈ꯭ꯔꯕ ꯅꯠꯇ꯭ꯔꯗꯤ ꯒꯥꯔꯤ ꯄꯨꯔꯥ ꯁꯠ ꯆꯠꯂꯒ ꯇꯧꯕ ꯌꯥꯕ
ꯊꯦꯡꯈ꯭ꯔꯦ ꯉꯁꯤꯗꯤ ꯍꯌꯦꯡ ꯇꯧꯔꯁꯦ ꯍꯜꯂꯛꯄꯗ ꯇꯧꯔ ꯌꯥꯏ ꯇꯣ
ꯎꯝ
ꯅꯣꯡꯁꯨ ꯇꯥꯒꯗꯣ ꯃꯥꯟꯗ‌ꯦ
ꯎꯝ
ꯀꯣꯚꯤ ꯃꯅꯥ ꯆꯥꯒꯅꯤꯁꯤ
ꯑꯂꯨꯒ ꯊꯕꯔꯒ ꯊ‌ꯣꯡꯉ‌ꯣ ꯑꯗꯨꯗꯤ
ꯎꯝ
ꯑꯁ ꯃꯅꯨꯡꯁꯥꯒꯨꯝꯕ ꯆꯥꯅꯤꯡꯉꯤꯗ
ꯍꯥꯎꯕ ꯈꯛꯇ ꯆꯅꯤꯡꯉꯥꯗꯤ ꯎꯄꯥꯏ ꯂꯩꯇꯔ‌ꯦꯗꯣ ꯍ ꯍ
ꯆꯥꯛ ꯆꯥꯕ ꯂꯣꯏꯔꯕꯣ ꯂꯤꯂꯤꯌꯥꯕꯨꯡꯗꯣ
ꯎꯝ
ꯌꯥꯝ ꯆꯥꯕ꯭ꯔꯥ
ꯍꯣꯏ ꯆꯥꯕ ꯂꯣꯏꯔꯒ ꯏꯔꯨꯕꯅꯦ ꯈ‌ꯣꯏꯅꯤ ꯃꯥꯒꯤ ꯏꯁꯤꯡ ꯄꯥꯏꯅꯤꯡꯉꯥꯏ ꯍꯥꯞꯄꯒ ꯃꯥ ꯏꯁꯤꯡ ꯄꯥꯏꯔꯤꯉꯩꯗ ꯑꯩ ꯏꯔꯨꯕ ꯑꯩ ꯏꯔꯨꯔꯒ ꯃꯥꯁꯨ
ꯑꯩ ꯂꯥꯛꯄ ꯅꯨ ꯑ ꯑꯩ ꯂꯥꯛꯄ ꯃꯇꯝꯗ ꯂꯨꯋꯥꯡꯒꯤꯒ ꯐ꯭ꯂꯣꯔꯦꯟꯁ ꯆꯠꯂꯒ ꯐꯣꯟ ꯇꯧꯔ ꯑꯩ ꯂꯥꯛꯑꯦ ꯍꯧꯖꯤꯛꯁꯨ ꯐꯣꯟ ꯇꯧꯒꯦ ꯑꯩꯅ ꯇꯧꯔ ꯑꯁ ꯗꯥꯗꯥ ꯅꯪꯁꯦ ꯍꯧꯖꯤꯛꯀꯥꯟꯁꯦ ꯚꯤꯖꯤ ꯌꯥꯝ ꯂꯩ
ꯎꯝ
ꯅꯣꯏ ꯈꯪꯗꯔ‌ꯣ ꯑꯩꯒꯤꯅꯦ ꯍꯥꯏꯕꯅ
ꯑꯩ ꯀꯩꯅꯣꯝꯃ ꯇꯧꯒꯦ ꯇꯧꯕꯅꯤ ꯅꯣꯏ ꯈꯪꯗꯦ ꯍꯥꯏꯅ ꯍꯥꯏꯈꯤꯕ
ꯑꯥ
ꯅꯣꯡ ꯆꯨꯒꯗꯧꯕ ꯃꯥꯜꯂꯦꯗ
ꯎꯝ ꯆꯨꯒꯅꯤ ꯅ‌ꯣꯡ ꯁꯨꯒꯅꯤ
ꯏꯁꯤꯡꯒꯤꯗꯃꯛ ꯑꯗꯨꯒ ꯇꯝꯄꯥꯛ ꯂꯧꯒꯤꯗꯃꯛ ꯆꯨꯔꯗꯤ ꯐꯗ‌ꯣꯕ
ꯆꯨꯗꯕ꯭ꯔ‌ꯣ ꯗꯨꯁꯨ ꯈꯪꯗꯦ
ꯄꯨꯟꯗꯔꯥ
ꯎꯝ
ꯈꯨꯟꯗꯗꯤ ꯈꯪꯂꯤꯅꯤ ꯑꯁꯤꯗ ꯆꯨꯗ꯭ꯔꯗꯤ ꯆꯨꯒꯗꯧ ꯃꯥꯥꯟꯗꯦꯗ
ꯆꯨꯔꯁꯨ ꯑꯥꯗꯗꯤ ꯆꯨꯗꯦ ꯍꯦ ꯆꯨꯗꯦꯅ ꯑꯗꯨꯝ ꯍꯥꯏꯕ ꯑꯣ ꯗꯨꯀꯤ
ꯎꯝ ꯆꯨꯔꯗꯤ ꯐꯥꯒꯅꯤ ꯂꯥꯎꯒꯤꯗꯃꯛꯀꯣ
ꯑꯝ ꯍꯜꯂꯥꯍꯥ
ꯌꯥꯝ ꯋꯥꯔꯥꯕ ꯃꯥꯜꯂꯦꯅꯦ
ꯎꯝ ꯏꯃꯥꯟꯅꯕꯤꯒ ꯑꯈꯣꯏ ꯑꯅꯤ ꯐꯥꯎ ꯍꯣꯠꯅꯔꯒ ꯑꯃ ꯋꯥ ꯍꯥꯏꯕ ꯑꯗꯨꯒꯤ ꯑꯩ ꯇꯟꯕꯁꯨ ꯌꯥꯎꯕ ꯑꯃ ꯂꯩꯕ
ꯑ
ꯑꯁ ꯆꯥꯛꯁꯨ ꯂꯝꯃꯦ ꯆꯥꯅꯤꯡꯗꯦ
ꯆꯥꯋ ꫭꯀꯔꯤꯅꯣ ꯍꯧꯖꯤꯛꯇꯤ ꯌꯥꯝ ꯍꯥꯎꯔꯝꯅꯤ ꯂꯩꯔꯤꯌꯦꯦ ꯌꯥꯝ ꯍꯥꯎꯔꯕ
ꯍꯧꯕ ꯋꯥꯂꯤꯅꯦ ꯃꯍꯥꯎꯁꯦ
ꯋꯥꯂꯥꯁꯨ ꯍꯨꯖꯤꯛꯇꯤ ꯍꯧꯈ꯭ꯔ꯭ꯕꯅꯦ
ꯑꯈꯣꯏꯒꯤ ꯆꯥꯛꯁꯨꯨꯅꯦ ꯍꯥꯎꯇꯕꯗꯣ
ꯑꯗꯨꯔꫭ‌ ꯑꯗꯨꯗꯤ ꯏꯁꯥꯡ ꯁꯨꯅꯤꯗ
ꯎꯝ
ꯏꯟꯇ꯭ꯔꯥꯁꯨꯅꯦ ꯑꯗꯨꯒ ꯆꯥꯛꯅ ꯍꯦꯟꯅ ꯐꯔꯛ ꯇꯥꯕ
ꯐꯪꯂꯒ ꯑꯍꯥꯎꯕ ꯑꯃꯨꯛ ꯆꯥꯎꯕ ꯇꯥꯔꯦꯅꯦ
ꯈꯪꯗꯔꯦ
ꯇꯨꯂꫭꯞ ꯐꯪꯗ꯭ꯔꯤ ꯐꯥꯎꯗꯤ ꯎꯄꯥꯏ ꯂꯩꯇꯦꯅꯦ ꯗꯦꯛ ꯑꯅꯤꯒꯨꯝꯕ ꯃꯨꯛ ꯑꫭ ꯂꯧꯕ ꯇꯥꯔꯦ ꯍꯦꯇ ꯂ ꯇꫭꯂꫭꯞ ꯐꯪꯉꯕꯗꯤ ꯃꯥ ꯄꯩꯁꯥ ꯂꯩꯔꯗꯤ
ꯎꯝ
ꯎꯠꯇꯤ ꯆꯥꯁꯤꯔ ꯁꯀꯣ ꯑ-ꯑꯁꯤ ꯄꯦꯁꯦꯝ ꯐ꯭ꯔꯨꯠ ꯃꯅꯥ ꯍꯥꯞꯄꯒ
ꯑꯥ ꯑꯩ ꯃꯍꯤ ꯑ ꯀꯩꯅꯣꯝ ꯑ ꯀꯦꯕꯦꯠꯁ ꯒꯤ ꯀꯣꯕꯤꯒꯤ ꯃꯅꯥ ꯂꯧꯈ꯭ꯔꯦ ꯈꯪꯉꯦ
ꯑꯥ ꯕꯤꯄꯤ ꯂꯣ ꯑꯣꯏꯒꯗꯧꯕ ꯃꯥꯜꯂꯦ ꯑꯥ ꯑꯦꯟꯁꯥꯡ ꯅꯠꯇ꯭ꯔꯗꯤ
ꯎꯝ ꯅꫭꯏ ꯊꯣꯉꯕ ꯉꯁꯤꯗꯤ
ꯑꯨꯏꯠꯁ
ꯑꯣ
ꯅꯣꯏꯩꯅ ꯊꯨꯝꯕ ꯍꯧꯋꯏꯅꯤ
ꯐꯥꯎ ꯍꯋꯥ
ꯑꯥꯂꯨ ꯐ꯭ꯔꯥꯏꯒꯨꯝꯕ ꯈꯔ ꯇꯧꯗ꯭ꯔꯗꯤ ꯌꯥꯗꯧ ꯃꯥꯂꯦ ꯅꯨꯡꯁꯥꯗꯤ ꯂꯥꯛꯔꯗꯤ ꯃꯥꯕꯨ ꯇꯧꯍꯟꯕ ꯌꯥꯏ ꯅꯨꯡꯁꯥꯗꯤ ꯇꯧꯕ ꯌꯥꯏ ꯃꯥꯁꯨ ꯈꯥꯏꯗꯤ ꯌꯥꯏ
ꯃꯁꯤꯁꯤ ꯃꯥꯒꯤ ꯆꯥꯕ ꯂꯣꯏꯔꯒ ꯑꯃꯨꯛꯀ ꯆꯅꯤ ꯃꯥꯒꯤ ꯂꯩꯔꯒ
ꯅꯣꯡ ꯆꯨꯕꯥ ꯍꯧꯔꯦꯅꯦ
ꯑꯣ ꯎꯝ
ꯈꯔ ꯈꯔ
ꯐꯤꯁꯨ ꯂꯩꯔꯦ
ꯅꯣꯡ ꯆꯨꯗꯧ ꯃꯥꯂꯦ ꯉꯁꯤꯗꯤ ꯋꯦꯗꯔꯁꯦ ꯐꯣꯟ ꯆꯥꯔꯖ ꯇꯧꯕ ꯃꯤ ꯂꯩꯕ꯭ꯔꯥ
ꯂꯩꯇꯦ
ꯎꯝ ꯇꯔꯦ ꯇꯔꯦ
ꯋꯥꯔꯦꯅꯦ ꯄꯨꯟꯁꯤꯁꯦ
ꯊꯣꯡꯕ ꯍꯧꯗ꯭ꯔꯤ ꯅꯪ ꯂꯥꯁ ꯇꯥꯏꯝ ꯑꯈꯥꯕ ꯑꯃ ꯂꯧꯕꯗꯣ
ꯀꯔꯤꯅꯣ ꯑꯣ ꯑꯣ ꯑꯣ ꯑꯣ
ꯑꯗꯨꯁꯨ ꯂꯩꯔꯤ ꯁꯤꯃ ꯍꯥꯏꯗꯤ ꯑꯩ
ꯑꯁ ꯑꯗꯨ ꯍꯦ ꯇ ꯃꯥꯏꯅ ꯆ ꯔꯗꯤ ꯐꯥꯗ꯭ꯔ ꯐꯪꯅꯤ
ꯆꯠꯅꯤꯁꯦ ꯇꯧꯔꯒ
ꯉꯥꯔꯤꯗꯤ ꯐꯖꯅ ꯍꯥꯞꯄ ꯇꯥꯕ
ꯎꯝ ꯉꯔꯤꯁꯨ ꯂꯩꯅ
ꯍꯣꯔꯦꯟ ꯊꯣꯡꯅ ꯌꯦꯡꯕ ꯇꯥꯔꯦ
ꯎꯝ
ꯂꯥꯛꯈ꯭ꯔꯦ ꯑꯁꯤ ꯃꯈꯥꯗ ꯂꯩꯔꯦ
ꯎꯝ ꯂꯥꯈꯔꯣꯗ
ꯎꯅꯥꯋꯥ ꯌꯥꯗ꯭ꯔꯦꯅꯦ ꯌꯥꯗꯔꯤ ꯋꯥꯠꯂꯤ ꯌꯥꯗꯔꯤ
ꯌꯥꯔꯅꯤ
ꯎꯝ ꯉꯥꯏꯈꯣ ꯅꯤꯅꯤꯒꯨꯝꯕꯥ ꯐꯖꯅ ꯇꯧꯁꯤ
ꯊꯦꯡꯔꯒꯥ
ꯃꯇꯝ ꯍꯥꯏꯕꯁꯦ ꯃꯥꯡꯍꯟꯕ ꯌꯥꯗꯅꯤ
ꯃꯇꯝꯅ ꯍꯤꯡꯕꯅꯤꯅ ꯑꯩꯈꯣꯏꯁꯦ
ꯒꯣꯜꯗꯦꯟ ꯒꯣꯜꯗꯦꯟ ꯅꯤꯃ
ꯈꯪꯗꯕ ꯍꯥ ꯍꯥ ꯍꯥ
ꯊꯣꯡꯕ ꯍꯧꯔꯕꯣ꯫
ꯍꯧꯒꯗꯣꯔ ꯍꯧꯖꯤꯛ꯫ ꯅ ꯆꯥꯛꯆꯥꯥꯕ ꯂꯣꯏꯕ ꯀꯥꯟꯗꯥ ꯊꯣꯡꯒꯦ꯫
ꯎ ꯅꯨꯡꯁꯥꯗꯤ ꯂꯥꯛꯈ꯭ꯔꯕꯣ꯫
ꯎꯝ ꯂꯥꯛꯈ꯭ꯔꯦ꯫
ꯆꯥꯛꯆꯥꯥꯔꯦ ꯃꯥ꯫
ꯆꯥꯗ꯭ꯔꯤ ꯃꯥꯁꯨ ꯄꯣꯠ ꯂꯩꯔꯤꯉꯩ ꯆꯠꯂꯒ꯫ ꯀꯔꯤ ꯀꯔꯥ ꯄꯨꯔꯒ ꯏꯦꯔꯥꯏ ꯄꯤꯕꯒꯤꯦ ꯍꯧꯖꯤꯛ꯫ ꯁꯤꯟꯒꯝꯒꯨꯝꯕ ꯊꯤꯕꯒ꯫
ꯑꯁ ꯆꯤꯡꯒꯥꯝꯒꯨꯝꯕꯁꯦ ꯃꯥꯒꯤ ꯌꯥꯝ ꯄꯤꯕ ꯌꯥꯗꯣꯏꯅꯤ꯫
ꯎꯝ꯫
ꯌꯥꯝ ꯄꯤꯔꯅ ꯍꯥꯏ ꯌꯥꯝꯅ ꯊꯥꯕ ꯌꯥꯗꯦ꯫
ꯎꯝ꯫
ꯔꯕ꯭ꯔꯖꯦ ꯍꯌꯦ ꯅꯨꯡꯗꯥꯡꯒꯤꯗꯃꯛ ꯇꯨꯝꯕ ꯃꯥꯜꯂꯦ ꯐꯖꯅ ꯇꯨꯝ ꯃꯥꯁꯦ ꯍꯩꯕꯗꯤ ꯍꯦꯌꯦ ꯃꯥꯁꯦ
ꯇꯨꯝꯕ ꯌꯥꯕꯒꯤꯅꯦ ꯃꯣꯏꯗꯤ ꯑꯩꯣꯏꯗꯤ ꯇꯨꯝꯕ ꯌꯥꯗꯕꯒ
ꯍꯣꯏ ꯍꯣꯏ ꯍꯣꯏ ꯐꯔꯦ ꯑꯗꯨꯗꯤ